ꯇꯥꯏꯌꯦ
ꯑꯣ ꯀ꯭ꯔꯤ ꯇꯧꯕ꯭ꯔꯣ
ꯀꯩꯁꯨ ꯇꯧꯗꯦ ꯁꯨꯝ ꯂꯩꯌꯦ ꯅꯪꯗꯤ
ꯑꯩꯁꯨ ꯁꯨꯝ ꯂꯩꯌꯦ ꯊꯕꯛ ꯇꯧꯗꯦꯗ
ꯑꯣ
ꯅꯨꯡꯉꯥꯏꯔꯤꯕ꯭ꯔꯣ
ꯅꯨꯡꯉꯥꯏꯔꯤꯌꯦ
ꯑꯣ ꯅꯪ ꯂꯩꯐꯝꯗꯣ ꯀꯃꯥꯏꯅ ꯇꯧꯔꯦ
ꯑꯗꯨꯝ ꯑꯗꯨꯝ ꯈꯪꯗꯦꯗ
ꯑꯣ ꯅꯪ ꯅꯍꯥꯟ ꯍꯥꯒꯠꯆꯩ ꯍꯥꯏꯕꯗꯣ ꯀꯃꯥꯏꯅ ꯇꯧꯔꯦ
ꯎꯝ ꯉꯔꯥꯡ ꯑꯩꯗꯣ ꯀꯩꯅꯣꯝ ꯁꯦꯅꯤꯇꯥꯏꯖꯔ ꯇꯥꯏꯕꯅꯦ ꯀꯣ ꯗꯤꯇꯣꯜꯒꯤ ꯁꯥꯄꯣꯟꯁꯨ ꯏꯔꯨꯔꯦ ꯁꯤꯅꯤꯇꯥꯢꯖꯔ ꯇꯩꯔꯦ ꯑꯗꯨꯒ ꯂꯨꯁꯟ ꯇꯩꯕꯅꯦꯕ ꯑꯗꯨꯒꯤ ꯍꯧꯖꯤꯛꯕꯨꯗꯤ ꯍꯒꯠꯆꯠ ꯍꯒꯠꯆꯗ꯭ꯔꯦꯗ
ꯍꯥꯏꯕꯗꯤ ꯃꯇꯨꯝ ꯃꯇꯨꯝꯗꯣ ꯂꯩꯔꯤꯕ꯭ꯔꯣ
ꯈꯔꯗꯤ ꯃꯥꯡꯈ꯭ꯔꯦ ꯑꯗꯣ ꯈꯤꯇꯪ ꯈꯤꯇꯪꯕꯨꯗꯤ ꯂꯩꯔꯤ
ꯑꯣ ꯀꯩꯅꯣꯝ ꯇꯧꯅꯦ ꯐꯥꯔꯃꯥꯁꯤꯗ ꯊꯣꯛꯑꯒ ꯑꯩꯅ ꯍꯥꯏꯕ ꯄꯥꯎꯗꯔꯗꯣ
ꯎꯝ
ꯑꯗꯨ ꯂꯧꯋꯣ ꯃꯃꯤꯡꯗꯣ ꯑꯩ ꯀꯩꯅꯣꯝ ꯍꯣꯔꯦꯟ ꯋꯥꯆꯦꯞꯇ ꯊꯥꯔꯛꯀꯦ
ꯍꯣꯏ ꯍꯣꯏ
ꯅꯁ ꯃꯁꯛ ꯈꯪꯅꯤꯡꯉꯥꯏ ꯀꯣ ꯃꯛ ꯈꯨꯝꯗ꯭ꯔꯦꯠ ꯑꯣꯏꯕ ꯑꯗꯨꯗꯣ ꯑꯗꯨꯃꯥꯏꯅ ꯀꯦꯟꯗꯤ ꯑꯣꯏꯅ ꯊꯥꯕꯅꯦꯕ ꯍꯥꯒꯠꯖꯕ ꯈꯣꯠꯄꯗꯤ ꯃꯥꯅ ꯌꯥꯝ ꯐꯕꯅꯦꯕ ꯈꯤꯇꯪ ꯍꯥꯒꯠꯖꯩ ꯍꯥꯏꯔ ꯑꯗꯨ ꯇꯩꯗꯤ ꯑꯗꯨꯝ ꯅꯨꯡꯉꯥꯏꯈ꯭ꯔꯦ ꯈꯔ ꯇꯥꯡꯁꯨ ꯇꯥꯡꯕꯅꯦ
ꯄꯤꯛꯄ ꯄꯤꯛꯄꯒꯤꯅꯦꯕ ꯁꯤ ꯍꯟꯀꯠꯆꯩꯁꯦ ꯆꯥꯎꯔꯗꯤ ꯃꯌꯥꯝ ꯍꯣꯡꯕꯅꯦꯕ ꯃꯆꯥ ꯆꯥ ꯆꯥ ꯃꯌꯥꯝ ꯀꯣ
ꯑꯣ ꯑꯗꯨ ꯈꯣꯠꯂꯒ ꯄꯥꯎꯗꯔꯅ ꯇꯩꯌꯣ ꯌꯥꯝ ꯐꯩꯌꯦ ꯑꯗꯨ ꯄꯥꯎꯗꯔꯗꯣ
ꯏꯕꯣ ꯌꯥꯝ ꯄꯤꯑꯦ ꯑꯩ ꯐꯥꯎ ꯐꯝꯃꯒ ꯌꯦꯡꯉꯒ ꯁꯅꯥꯔꯒ ꯌꯦꯡꯗꯤ ꯎꯅꯤꯕ
ꯑꯣ ꯈꯤꯇꯪ ꯈꯤꯇꯪ ꯀ꯭ꯔꯦꯁ ꯈꯣꯜꯂꯒ ꯌꯥꯝ ꯄꯧꯗꯔꯗ ꯆꯥꯎꯗꯕ ꯂꯩꯒꯅꯨ ꯈꯤꯇꯪ ꯅꯪ ꯇꯩꯅꯤꯡꯉꯥꯏ ꯀꯣꯟꯅꯥꯅꯤꯡꯉꯥꯏꯀꯣ ꯃꯥꯒꯤ ꯁꯥꯏꯖ ꯃꯇꯨꯡ ꯏꯟꯅ ꯂꯩꯕꯅꯦꯕ
ꯑꯣ
ꯑꯗꯣ ꯏꯕꯥꯅꯤ ꯄꯥꯎꯗꯔ ꯑꯃ ꯂꯧꯗ꯭ꯔꯤꯉꯩꯗ ꯃꯥꯅ ꯒꯦꯝ ꯁꯥꯟꯅꯥꯕꯗ ꯂꯣꯏ ꯁꯤꯖꯤꯟꯅꯕ ꯑꯩꯅ ꯄꯥꯃꯨ
ꯑ ꯅꯪ ꯅꯣꯏ ꯅꯍꯥꯟ ꯑꯣꯠꯄꯗꯨꯔꯣ
ꯑꯣꯏꯔꯝꯃꯨꯅꯦ
ꯑꯣ
ꯑꯗꯨ ꯌꯥꯝ ꯐꯩꯌꯦꯕ ꯑꯇꯩꯒ ꯃꯥꯟꯅꯗꯦꯕ ꯑꯗꯨꯒꯤ ꯒꯦꯝ ꯁꯥꯟꯅꯕꯗ ꯁꯤꯖꯤꯟꯅꯕ ꯑꯩꯅ ꯄꯥꯝꯃꯨ ꯌꯦ ꯍꯥꯏꯕ
ꯌꯦꯡ ꯍꯣꯏ ꯑꯉꯥꯡ ꯂꯩ ꯇꯧꯅꯔꯁꯨ ꯀꯅꯥꯔꯛꯀꯅꯤꯅꯦ
ꯎꯝ ꯃꯥꯒꯤ ꯖꯣꯟꯁꯟ ꯕꯦꯕꯤ ꯄꯥꯎꯗꯔ ꯂꯧꯔꯦ ꯃꯥꯒꯤꯗꯤ
ꯁꯦꯠꯒꯤꯗꯣ ꯑꯆꯧꯕꯔꯥ ꯃꯆꯥꯔꯥ
ꯃꯆꯥꯅꯦ ꯁꯦꯠ ꯑꯆꯧꯕ ꯂꯩꯇꯦ ꯁꯦꯠ ꯈꯤꯇꯪ ꯂꯧꯔꯁꯨ
ꯍꯌꯦꯡꯋꯥꯏ ꯑꯉꯥꯡ ꯀꯩꯅꯣꯝ ꯇꯧꯔꯝ ꯀꯥꯟꯗ ꯑꯃꯨꯛ ꯑꯆꯧꯕ ꯂꯩꯔꯅꯤ
ꯍꯣꯏ ꯍꯣꯏ ꯑꯩꯗꯤ ꯀꯩꯅꯣꯝ ꯇꯧꯅꯤꯡꯉꯥꯏꯀꯣ
ꯎꯝ ꯏꯔꯨꯕ ꯍꯩꯒꯗ꯭ꯔꯣ ꯑꯉꯥꯡꯕꯣ
ꯈꯪꯗꯦꯅꯦ ꯍꯩꯒꯗ꯭ꯔꯥ ꯍꯩꯔꯣꯏꯗ꯭ꯔꯥ
ꯀꯩꯅꯝ ꯀꯩꯅꯣꯝꯅꯥ ꯏꯁꯤꯡ ꯂꯨꯞꯄꯒꯤ ꯇꯥꯏꯞꯇꯥ ꯇꯧꯅꯤꯀꯣ ꯌꯦꯡꯉꯨ
ꯈꯪꯗꯦ ꯊꯣꯠ ꯃꯟꯕꯒꯤ ꯄꯥꯏꯕ ꯍꯩꯗ꯭ꯔꯥ ꯍꯩꯔꯣꯏ
ꯆꯞ ꯇꯤꯡꯁꯟꯂꯒꯥ ꯑꯃꯨꯛ ꯂꯧꯊꯣꯛꯄꯗꯨ
ꯑꯗꯨꯃꯥꯏꯅ ꯇꯧꯔꯒ ꯂꯣꯏꯍꯟꯁꯤꯔꯥ ꯈꯪꯗꯦ ꯑꯗꯨꯃꯥꯏꯅ ꯇꯧꯔꯗꯤ ꯂꯣꯏꯔꯦ ꯂꯣꯏꯔꯦ ꯁꯤꯔꯅꯤ ꯃꯥ
ꯎꯝ ꯇꯞꯅ ꯇꯞꯅ ꯆꯪꯉꯛꯑꯅꯤꯗ
ꯈꯪꯂꯛꯀꯅꯤ ꯈꯪꯂꯛꯀꯅꯤ ꯑꯗꯨꯒꯤ ꯑꯩꯅꯗꯤ ꯍꯨꯏ ꯍꯧꯗꯣꯡ ꯄꯥꯝꯃꯒ ꯑꯗꯨ ꯕꯤꯗꯤꯌꯣ ꯉꯥꯛ ꯇ ꯌꯦꯡꯂꯒꯥ ꯂꯩꯕ ꯑꯗꯨꯒꯤ ꯈꯪꯗꯦꯅꯦ ꯂꯧꯕ ꯍꯩꯗ꯭ꯔꯥ ꯍꯨꯏ ꯍꯧ ꯍꯨꯏꯅꯥꯎꯒꯨꯝꯕ ꯑꯗꯨꯅ ꯂꯧꯔꯒ ꯂꯩꯒꯗꯧ ꯃꯥꯜꯂꯦ ꯑꯩꯁꯦ ꯑꯁ ꯑꯉꯥꯡ ꯂꯧ ꯕ ꯍꯩꯇꯕꯤꯗ
ꯍꯣꯏ ꯑꯍꯥꯟꯕ ꯑꯣꯏꯕꯅꯤꯅ ꯈꯔꯗꯤ ꯀꯩꯅꯣꯝ ꯇꯧꯔꯅꯤꯗꯅ
ꯎꯝ ꯎꯝ ꯑꯗꯨꯅꯦ ꯑꯦ ꯃꯤꯒꯤ ꯑꯉꯥꯡ ꯄꯨꯔꯒ ꯇꯥꯍꯜ ꯇꯥꯍꯟꯒꯦ ꯇꯧꯋꯦ ꯍꯥꯏꯌꯦ
ꯄꯨꯔꯒ ꯑꯉꯥꯡꯗꯤ ꯃꯉꯛꯀꯨꯝꯕ ꯑ ꯃꯇꯣꯝꯇ ꯀꯩꯅꯣꯝ ꯉꯝꯗꯦꯅ ꯄꯥꯏꯔꯒ ꯇꯥꯏ ꯍꯥꯏꯌꯦ ꯇꯥꯒꯦ ꯇꯧꯔꯒ ꯃꯈꯣꯡ ꯇꯐꯥꯏ ꯍꯥꯏꯌꯦ
ꯑꯁ ꯗꯦꯟꯖꯔꯅꯤꯍꯦ
ꯑꯗꯨꯒꯤ ꯃꯃꯥꯅ ꯃꯉꯣꯟꯗ ꯄꯥꯝꯍꯟꯗꯕ ꯃꯥꯜꯂꯦ ꯃꯥꯁꯨ ꯀꯨꯔꯤꯁꯨ ꯍꯩꯇꯦ ꯑꯉꯥꯡ ꯂꯧꯕꯁꯨ ꯍꯩꯇꯦ ꯍꯩꯔꯝꯃꯣꯏ
ꯍꯣꯏ
ꯃꯔꯛ ꯃꯔꯛꯇ ꯃꯥ ꯑꯉꯥꯡ ꯁꯥꯕ ꯃꯥꯅ ꯁꯥ ꯑꯉꯥꯡ ꯇꯧꯗꯣꯏꯔꯥ ꯈꯪꯗ꯭ꯔꯦꯅꯦ ꯃꯔꯛ ꯃꯔꯛ ꯑꯉꯥꯡ ꯀꯞ
ꯑꯩꯅ ꯑꯍꯤꯡꯆꯨꯞꯄ ꯅꯪ ꯑꯉꯥꯡ ꯁꯪꯗꯣꯏꯅꯤꯀꯣ ꯍꯥꯏꯔꯒ ꯇꯜꯂꯦ ꯇꯜꯂꯦ ꯇꯜꯂꯦ ꯍꯥꯏꯌꯦ
ꯇꯨꯝꯁꯤꯠ ꯐꯥꯗꯕꯤꯗ ꯍꯧꯔꯅꯤꯀꯣ ꯑꯉꯥꯡ ꯂꯥꯛꯑꯗꯤ ꯁꯣꯏꯗ꯭ꯔꯦ
ꯎꯝ ꯇꯨꯝꯕꯁꯨ ꯀꯣꯟꯅꯔꯣꯏ ꯑꯥ ꯋꯥꯒꯗꯧꯔꯤ ꯉꯍꯥꯛꯇꯪꯗꯤ ꯑꯩ ꯀꯟꯗ꯭ꯔꯤ ꯐꯥꯎꯗꯤ ꯑꯉꯥꯡ ꯂꯧꯅꯤꯡꯗꯦ ꯅꯤ ꯑꯉꯥꯡꯒꯤ ꯗꯥꯏꯄꯔ ꯁꯤꯟꯅꯤꯡꯒꯅꯤ ꯑꯃ ꯑꯉꯥꯡ ꯌꯨꯡꯍꯥꯟꯕꯒꯤ ꯁꯤꯟꯅꯤꯡꯒꯅꯤ ꯐꯤ ꯁꯨꯅꯤꯡꯒꯅꯤ ꯆꯥꯛ ꯊꯣꯡꯅꯤꯡꯒꯅꯤ ꯅꯍꯥꯟꯃꯣꯛ ꯑꯩ ꯍꯦꯛ ꯂꯧꯕ ꯃꯇꯝꯗ ꯏꯁꯩ ꯁꯛꯄꯅꯦ ꯃꯅꯤꯄꯨꯔꯤ ꯏꯁꯩ ꯑꯃ ꯀ꯭ꯔꯤꯔꯣ ꯑꯉꯥꯡꯁꯨ ꯂꯧꯖꯒꯦ ꯐꯤꯁꯨ ꯁꯨꯖꯒꯦ ꯆꯥꯛꯁꯨ ꯊꯣꯡꯖꯕꯤ ꯒꯤ ꯑꯗꯨꯃꯥꯏꯅ ꯏꯁꯩ ꯑꯃ ꯂꯩꯗꯅ ꯑꯗꯨ ꯁꯛꯂꯒ ꯂꯩꯕꯅꯦꯕ
ꯍꯟꯗꯛꯇꯤ ꯁꯛꯇ꯭ꯔꯦ
ꯇꯝ ꯂꯛꯀꯗꯧꯔꯦ ꯍꯥꯏꯔ ꯁꯛꯄ ꯇꯣꯛꯈ꯭ꯔꯦ ꯅꯍꯥꯟꯥꯟꯗꯤꯀꯣ ꯑꯦꯁ ꯈꯦꯔꯒ ꯁꯛꯄꯁꯤꯗꯤꯀꯣ ꯃꯅꯥꯛꯇ ꯂꯩꯔꯁꯨ ꯁꯛꯄꯁꯤ ꯁꯛꯄꯁꯤ ꯁꯛꯄꯁꯤ ꯑꯗꯨꯣ ꯍꯟꯗꯛ ꯁꯛꯇꯕꯁꯦ ꯀ꯭ꯔꯤꯒꯤꯦꯔꯥ ꯑꯩꯁꯨ ꯈꯟꯕꯅꯦ
ꯎꯝ
ꯅꯍꯥꯟꯗꯤ ꯁꯛꯄꯁꯤ ꯁꯛꯄꯁꯤ ꯎꯝ ꯃꯥꯒꯤ ꯏꯁꯩꯒꯤ ꯄ꯭ꯔꯥꯛꯇꯤꯀꯦꯜꯗꯣ ꯍꯟꯗꯛ ꯂꯥꯛꯔꯅꯤ ꯀꯏꯗꯇ꯭ꯔꯣꯏ ꯊꯥ ꯑꯃꯥ ꯁꯨ ꯌꯧꯗꯔꯦ ꯊꯥ ꯑꯃꯁꯨ ꯌꯧꯗ꯭ꯔꯦ ꯃꯥ
ꯑꯗꯣ ꯅꯪ ꯄꯣꯠ ꯀꯛꯄꯁꯤꯡꯗꯣ ꯂꯣꯏꯅꯃꯛ ꯀꯩꯅꯣꯝ ꯇꯧꯗ꯭ꯔꯦ
ꯑꯁ ꯔꯤꯐꯟ ꯇꯧꯔꯛꯈ꯭ꯔꯦ ꯄꯩꯁꯥ ꯂꯣꯏ꯭ꯟ ꯍꯂꯛꯈ꯭ꯔꯦ ꯑꯣ ꯑꯃꯥꯡꯉꯛꯇꯗꯤ ꯍꯜꯂꯛꯇꯦ ꯉꯁꯤ ꯄꯣꯠ ꯂꯥꯛꯀꯗꯕ ꯇꯨꯏꯁ ꯎꯝ ꯊꯧꯀꯜ ꯄꯦꯛꯄꯣꯛ ꯉꯁꯤꯀꯣ ꯂꯥꯛꯇꯕ ꯑꯗꯨꯝ ꯂꯥꯛꯇꯦꯅꯦ
ꯑꯗꯣ ꯏꯝꯐꯥꯜꯗꯤ ꯌꯧꯔꯛꯄꯕꯣ
ꯒꯨꯍꯥꯇꯤꯗꯤ ꯍꯥꯏꯌꯦ ꯈꯪꯗꯦ ꯑꯁ ꯒꯦꯃꯥꯟ ꯇꯥꯗ꯭ꯔꯦ ꯍꯟꯗꯛ ꯎꯝ ꯂꯥꯛꯑꯗꯤ ꯂꯥꯛꯔꯦ ꯂꯥꯛꯇ꯭ꯔꯦꯗꯤ ꯂꯥꯛꯇꯔꯦ ꯑꯩꯗꯣ ꯅꯪꯅ ꯊꯥꯔꯛꯄꯗꯣ ꯑꯩꯅ ꯑꯁ ꯔꯤꯒ꯭ꯔꯦꯠ ꯆꯠꯄꯅꯤꯅꯦ ꯉꯥꯏꯍꯥꯛꯇꯪꯗꯤ ꯑꯁ ꯑꯩ ꯑꯣꯐꯂꯥꯏꯟꯗ ꯂꯧꯔꯝꯂꯗꯤꯀꯣ ꯍꯥꯏꯔꯒ
ꯑꯁ ꯌꯥꯝ ꯇꯥꯡꯕꯅꯦ ꯆꯥꯝꯃꯔꯤ ꯍꯥꯏꯕꯅꯦ
ꯑꯗꯨ ꯑꯣꯏꯔꯁꯨ ꯑꯗꯨ ꯑꯣꯏꯔꯁꯨ ꯂꯣꯏꯅ ꯁꯨꯗ꯭ꯔꯁꯨ ꯑꯃ ꯑꯅꯤꯒꯨꯝꯕꯗꯤ ꯂꯧꯈꯠꯄ ꯌꯥꯏꯅ ꯇꯋꯦꯜꯒꯨꯝꯕꯁꯨ ꯀꯛꯄꯤꯈ꯭ꯔꯦ ꯑꯃꯨꯛꯀ ꯍꯜꯂꯛꯈ꯭ꯔꯦ ꯔꯦꯟꯠ ꯇꯥꯅꯦ ꯍꯧꯖꯤꯛ ꯗꯤ ꯅꯍꯥꯟꯗꯣ ꯔꯤꯒ꯭ꯔꯦꯠ ꯌꯥꯝ ꯆꯠꯂꯦ ꯅꯍꯥꯟ ꯇꯣꯋꯦꯜꯗꯣ ꯆꯅꯤ ꯆꯅꯤꯒꯤ ꯄꯤꯌꯦ ꯑꯩꯗꯤ ꯍꯥꯏꯕꯅꯦꯕ
ꯑꯣ
ꯑꯣ ꯃꯔꯝꯕꯨ ꯑꯅꯤ ꯂꯧꯔꯤ ꯆꯥꯝꯃꯔꯤ ꯑꯗꯣ ꯈꯔ ꯑꯉꯥꯡꯒꯤ ꯄꯣꯠꯆ ꯆꯩ ꯈꯔ ꯑꯃꯨꯛꯀ ꯂꯧꯈꯥꯠꯄꯥ ꯌꯥꯏꯕ
ꯑꯥ
ꯌꯥꯝꯅ ꯊꯥꯖꯔꯒ ꯇꯧꯕꯤꯔꯒꯀꯣ
ꯍꯣꯏ ꯄꯣꯠ ꯊꯥꯅꯤꯡꯉꯥꯏ ꯂꯩꯔꯗꯤ ꯐꯥꯕꯤꯕ ꯌꯥꯕ ꯑꯗꯣ ꯃꯤ ꯊꯣꯛꯔꯤꯉꯥꯏꯁꯨ ꯂꯩꯇꯦ
ꯑꯗꯨꯒꯤꯅꯦ ꯎꯝ ꯑꯗꯒꯤ ꯐꯔꯛ ꯌꯥꯝ ꯇꯥꯕ
ꯑꯁꯤꯗꯤ ꯅꯣꯡꯃ ꯑꯅꯤꯇꯪꯅꯤ ꯄꯣꯠ ꯂꯧꯕ ꯍꯣꯏ ꯀꯩꯅꯣꯝ ꯇꯧꯕꯗꯣ ꯑꯗꯨꯒꯤ ꯃꯔꯥꯡ ꯃꯔꯪꯗꯤ ꯉꯁꯤ ꯀ ꯑꯅꯤ ꯅꯨꯡꯊꯤꯜꯗ ꯂꯥꯛꯄꯒꯨꯝ ꯂꯩꯕꯅꯦꯕ
ꯍꯣꯏ ꯌꯥꯝ ꯐꯩꯅꯦ ꯑꯩꯈꯣꯏꯗꯤ ꯌꯥꯗ꯭ꯔꯦ
ꯃꯣꯏ ꯁꯦꯝꯕꯒꯤ ꯃꯅꯥꯛꯇ ꯂꯩꯕꯅꯤꯅꯀꯣ ꯏꯁꯇꯦꯠ ꯑꯃꯗ ꯂꯩꯔꯁꯨ ꯋꯥꯟ ꯑꯥꯔ ꯇꯨ ꯑꯥꯔꯗ ꯑꯣꯏꯕꯅꯤꯅ ꯃꯣꯏꯗ ꯀꯥꯏꯗ꯭ꯔꯦꯕ
ꯌꯥꯗ꯭ꯔꯦꯅꯦ ꯁꯤꯔꯤꯗꯤ ꯅꯍꯥꯟꯒꯥ ꯃꯅꯗ꯭ꯔꯦ ꯅꯍꯥꯟꯗꯤ ꯑꯁꯤ ꯅꯨꯃꯤꯠꯇ ꯂꯛꯀꯅꯤ ꯍꯥꯏꯔꯗꯤ ꯑꯗꯨꯝ ꯂꯥꯛꯏꯗꯅꯥ ꯌꯥꯎꯗ꯭ꯔ ꯀꯅꯁꯨ ꯑꯃꯨꯛꯀꯥ ꯔꯤ ꯐꯟꯕꯦꯛ ꯇꯧꯔꯛꯄ ꯑꯃꯨꯛꯀ ꯂꯥꯛꯇꯕ ꯑꯗꯨꯃꯥꯏꯅ ꯇꯧꯈ꯭ꯔꯦꯕ ꯅꯍꯥꯟ ꯅꯍꯥꯟ ꯑꯃ ꯀꯛ ꯑꯅꯤ ꯀꯛꯄꯗ ꯑꯃ ꯔꯤꯖꯦꯛ ꯆꯠꯂꯒ ꯑꯃ ꯂꯥꯛꯄꯗ ꯌꯥꯝ ꯐꯕꯅꯦ ꯑꯗꯨꯁꯨ ꯅꯠꯇ꯭ꯔꯗꯤ ꯍꯧꯖꯤꯛ ꯑꯗꯨꯁꯨ ꯂꯩꯔꯣꯏ ꯕ ꯌꯣꯝꯅꯤꯉꯥꯏꯗꯣ ꯑꯗꯨ ꯑꯗꯨꯐꯥꯎ ꯂꯩꯔꯣꯏꯕ ꯕꯦꯔꯌꯥꯅꯤꯍꯦ ꯍꯧꯖꯤꯛ ꯑꯣꯐꯂꯥꯏꯟꯁꯨ ꯌꯥꯝ ꯇꯥꯡꯉꯦ
ꯑ ꯑꯁꯤꯁꯨꯅꯦ ꯇꯥꯡꯕ ꯑꯩꯅ ꯊꯔꯛꯄꯗꯣ
ꯎꯝ
ꯌꯥꯝ ꯐꯖꯕ ꯑꯣꯐꯂꯥꯏꯟ ꯑꯣꯏꯌꯦꯕ ꯑꯗꯨ ꯀꯌꯥꯅꯣ ꯍꯥꯏꯔꯒ ꯆꯍꯨꯝ ꯌꯥꯡꯈꯩ ꯍꯥꯏꯌꯦ ꯈꯔ ꯇꯥꯎ ꯆꯅꯤ ꯌꯥꯡꯈꯩꯒꯨꯝꯕ ꯇꯥꯎꯑꯣ ꯍꯥꯏꯔꯒ ꯌꯥ ꯗꯦ ꯍꯥꯏꯌꯦ ꯑꯗꯨꯒꯤ
ꯑꯣ
ꯎꯝ ꯖꯦꯔꯣ ꯁꯥꯏꯖꯁꯤ ꯃꯌꯥꯝ ꯂꯩꯌꯦꯕꯀꯣ ꯃꯣꯏꯁꯨ ꯌꯧꯕꯗꯣ ꯎꯝ
ꯎꯝ ꯐꯤꯔꯣꯜ ꯌꯥꯝ ꯂꯩꯔꯣꯏꯁꯤꯔꯥ ꯈꯟꯕ ꯍꯥꯏꯕꯗꯤ ꯃꯥꯗꯤ ꯕꯣꯏꯂꯔꯒꯨꯝꯅ ꯆꯥꯎꯌꯦ ꯍꯥꯏꯕꯅꯤꯅꯀꯣ ꯍꯥꯞꯇꯥ ꯑꯃꯥ ꯍꯞꯇꯥ ꯇꯗ ꯆꯥꯎꯔꯛꯑꯦ ꯍꯥꯏꯕꯅꯤꯅ ꯑꯗꯣ ꯌꯥꯝ ꯂꯩꯔꯣꯏꯁꯦ ꯈꯟꯕ
ꯍꯣꯏ ꯖꯦꯔꯣ ꯁꯥꯏꯖꯀꯤ ꯗꯥꯏꯔꯦꯛ ꯂꯩꯁꯦꯕꯀꯣ ꯖꯦꯔꯣ ꯇꯨ ꯇꯨ ꯃꯟꯁ ꯑꯗꯨꯃꯥꯏ ꯑꯣꯏꯅꯩꯕꯀꯣ ꯎꯝ
ꯇꯞ ꯇꯞꯅ
ꯈꯪꯗꯦꯗ ꯍꯟꯗꯛꯁꯦ ꯏꯪꯂꯛ ꯏꯪꯂꯛꯈ꯭ꯔꯅꯤ
ꯎꯝ
ꯐꯤ ꯑꯊꯥꯕꯁꯨ ꯌꯥꯝ ꯂꯩꯕ꯭ꯔꯥ
ꯁꯤ ꯑꯃꯥ ꯂꯩꯁꯥꯕꯤ ꯑꯃꯗꯣ
ꯑꯥ
ꯑꯗꯨꯅ ꯑ ꯂꯨꯝꯕꯗꯤ ꯑꯅꯤ ꯊꯥꯔꯛꯑꯦ
ꯑꯣ
ꯃꯥꯅꯁꯨ ꯑꯅꯤ ꯑꯍꯨꯝꯗꯤ ꯂꯩꯕꯤꯈ꯭ꯔꯦ ꯖꯦꯔꯣ ꯁꯥꯏꯖꯇꯒ ꯑꯩꯅ ꯌꯥꯝ ꯍꯔꯥꯎꯌꯦ ꯑꯗꯨꯃꯥꯏꯅ ꯂꯩꯕꯤꯔꯤꯁꯦ ꯍꯥꯏꯅ ꯍꯥꯏꯕ
ꯎꯝ
ꯑꯩꯅ ꯃꯥꯅ ꯑꯁ ꯌꯥꯝ ꯐ ꯐꯖꯕ ꯄꯥꯝꯃꯥꯦ ꯂꯩꯕꯤꯕꯅꯦꯗ ꯌꯥꯝꯅ ꯇꯥꯡ ꯄꯣꯠ ꯆꯩꯁꯨ ꯅꯠꯇꯦꯗ ꯃꯥꯅ ꯍꯥꯏꯕ ꯀꯥꯏꯅ ꯑꯁ ꯑꯁꯨ ꯐꯥꯎ ꯌꯥꯝ ꯍꯔꯥꯎꯋꯦ ꯅꯪ ꯄꯣꯠ ꯆꯩ ꯑꯗꯨꯃꯥꯏ ꯑꯗꯨꯃꯥꯏꯅ ꯂꯩꯕ ꯆꯠꯄꯤꯕꯤꯒꯦ ꯑꯩꯅ ꯍꯥꯏꯕ
ꯍꯣꯏ ꯑꯗꯨ ꯔꯣꯝꯃꯗꯤ ꯃꯕꯨꯛ ꯐꯠꯇꯦ ꯐꯩꯗꯤ ꯐꯩꯌꯦꯀꯣ ꯃꯆꯤꯟ ꯀꯟꯕꯁꯤꯅꯦꯕ ꯆꯤꯟ ꯀꯟꯕꯁꯤꯅꯦ
ꯃꯥꯅ ꯀꯔꯤ ꯀꯔꯤꯅꯣ ꯑꯁ ꯕꯦꯛꯅꯦ ꯐꯅꯦꯛꯅꯦ ꯃꯥꯅ ꯂꯧꯕꯤꯔꯒ ꯆꯐꯨꯗꯨꯅꯦ ꯂꯧꯔꯒ ꯃꯥꯅ ꯂꯧꯕꯤꯕꯀꯣ ꯑꯃꯨꯛꯀ
ꯏꯕ꯭ꯔꯥ
ꯎꯝ ꯎꯝ ꯄꯩꯁꯥꯕꯨꯗꯤ ꯑꯩꯅ ꯊꯥꯕꯤꯕꯅꯦ ꯑꯩꯅ ꯂꯩꯌꯣ ꯍꯥꯏꯕꯒꯤ ꯃꯥꯅ ꯂꯣꯏꯅ ꯈꯜꯂꯒ ꯊꯥꯔꯛꯄ ꯃꯅꯗꯤ
ꯑꯣ
ꯑꯗꯨꯔꯣꯝꯗꯤ ꯇꯣꯛ ꯇꯥꯛ ꯍꯩꯕ
ꯎꯝ ꯍꯣꯏ ꯑꯍꯥꯟꯅꯌꯥ ꯑ ꯃꯣꯏ ꯌꯨꯝꯒꯤ ꯑꯍꯟ ꯑꯣꯏꯔꯒ ꯄꯨꯔꯕꯅꯤ ꯃꯥ ꯇꯣꯛꯇꯥꯛꯇꯤ ꯈꯔ ꯈꯪꯉꯝꯒꯅꯤꯗ ꯑꯗꯨꯗꯤ
ꯎꯝ ꯑꯗꯨꯔꯣꯝ ꯍꯥꯏꯔꯤ ꯌꯥꯝ ꯃꯥꯅ ꯂꯣꯏꯅ ꯇꯣꯛꯇꯥꯛ ꯊꯕꯛ ꯍꯥꯏꯔꯤ ꯑꯗꯨ ꯐꯩ ꯑꯗꯨ ꯐꯠꯇꯦ ꯍꯥꯏꯕꯗꯤꯁꯦ ꯂꯣꯏꯅ ꯈꯪꯕ ꯑꯃꯨꯛꯀ
ꯎꯝ ꯃꯥꯀꯣꯡꯗꯤ ꯈꯔ ꯂꯩꯕꯅꯤꯅꯦ
ꯂꯩꯗꯤ ꯂꯩꯌꯦ ꯑꯗꯨꯕꯨ ꯃꯆꯤꯟ ꯀꯟꯕꯗꯣ
ꯑꯗꯨꯗꯤ ꯃꯃꯥ ꯄꯣꯛꯅꯤꯡꯗꯒꯤ ꯄꯣꯔꯛꯄꯩꯅꯦꯍꯦ ꯀꯩꯅꯣ ꯑꯃꯥ ꯂꯩꯗꯥꯏꯅꯦ ꯏꯃꯥ ꯄꯨꯛꯅꯤꯡꯗꯒꯤ ꯏꯁꯧ ꯂꯥꯡꯉꯧ ꯆꯣ ꯍꯥꯏꯔꯒ ꯑꯩ ꯄꯣꯛꯊꯣꯛꯄꯅꯦ ꯍꯥꯏꯕꯗꯣ
ꯎꯝ ꯎꯝ ꯎꯝ
ꯍꯅꯨꯕꯤ ꯁꯊꯤꯕꯗꯣ ꯑꯩ ꯏꯁꯧ ꯂꯥꯡꯗꯕ ꯌꯥꯗꯦ ꯂꯪꯅꯤ ꯇꯧꯔꯛꯄꯗꯣ ꯑꯗꯨꯒꯤ ꯇꯥꯏꯞꯅꯤ ꯎꯝ